ꯍꯜꯂꯣ
ꯑꯥ ꯑꯥ ꯇꯥꯏꯌꯦ
ꯇꯥꯕ꯭ꯔꯥ
ꯇꯥꯏꯌꯦ ꯇꯥꯗꯕ꯭ꯔꯣ
ꯑꯩ ꯇꯥꯔꯦ ꯇꯥꯔꯦ
ꯑꯥ ꯀꯩꯗꯧꯔꯤꯅꯣ ꯑꯁ ꯑꯩꯗꯤ ꯂꯦꯞꯄꯒ ꯂꯩꯌꯦ ꯁꯥꯃꯟꯕꯒꯤ ꯃꯄꯥꯟꯗ
ꯑꯦ ꯑꯦ ꯑꯩꯗꯤ ꯍꯤꯞꯄꯒ ꯂꯩꯌꯦ ꯐꯦꯟꯒꯤ ꯐꯦꯟꯒꯤ ꯃꯈꯥ ꯑꯥ ꯐꯦꯟ ꯊꯥꯔꯒ
ꯑꯣ ꯆꯥꯛꯇꯤ ꯆꯥꯔꯕꯣ
ꯆꯥꯛ ꯆꯥꯔꯦ
ꯀꯔꯤ ꯍꯦꯟꯖꯥꯡ ꯆꯥꯔꯤꯒꯦ
ꯑꯩꯈꯣꯏꯒꯤ ꯀꯥꯡꯁꯣꯏ ꯈ ꯆꯥꯏꯌꯦ ꯏꯅꯦꯝꯕꯣꯛꯅ ꯊ ꯊꯣꯡꯃ ꯀꯪꯁꯣꯏ ꯆꯥꯌꯦ
ꯑꯣ ꯍꯥꯎꯕ꯭ꯔꯣ
ꯍꯥꯎꯋꯦ ꯅꯪꯗꯤ ꯆꯥꯔꯕꯣ
ꯑꯩꯁꯨ ꯆꯥꯔꯦ
ꯀꯩꯟꯖꯥꯡꯅꯣ
ꯑ ꯍꯪꯒꯥꯝ ꯆꯝꯐꯨꯠꯀ ꯍꯋꯥꯏꯖꯥꯔ ꯃꯦꯠꯄꯒ ꯑꯁ ꯀꯩ ꯀꯩꯅꯣ ꯆꯥꯔꯦ ꯑꯩꯁꯨ
ꯑꯁ ꯅ ꯍꯥꯎꯔꯦ ꯅꯪꯅ ꯊꯣꯡꯕ꯭ꯔꯥ
ꯑꯩꯅ ꯊꯣꯡꯗꯦ
ꯅꯅꯣ
ꯏꯅꯦꯅ ꯊꯣꯡꯉꯦ
ꯑꯣ ꯅꯨꯉꯥꯏꯍꯦ ꯌꯨꯡꯆꯥꯛ ꯑꯩ ꯊꯣꯡꯗꯦ ꯏꯅꯦꯝꯕꯣꯡꯅ ꯊꯣꯡꯉꯦ
ꯅꯪꯁꯨ ꯅꯨꯡꯉꯥꯏꯔꯁꯤꯗꯤ ꯏꯊꯟꯗ ꯅꯠꯇꯦꯅꯦ
ꯑꯣ ꯍꯣꯏ ꯑꯅꯤꯃꯛ ꯅꯨꯡꯉꯥꯏꯌꯦ ꯀꯩꯀꯩ ꯆꯠꯄ ꯄꯨ꯭ꯔꯥ ꯉꯁꯤꯗꯤ
ꯉꯁꯤꯗꯣ ꯎꯝ ꯏꯃꯥꯟꯅꯕꯤꯒꯤ ꯁꯝ ꯃꯥ ꯎꯝ ꯁꯝ ꯁ꯭ꯇ꯭ꯔꯦꯠꯅꯤꯡ ꯇꯧꯍꯟꯕꯒꯤꯀꯣ ꯃꯥꯒꯤ ꯁꯝꯗꯣ ꯏꯔꯨꯕ ꯆꯠꯂꯦ ꯃꯈꯥꯔꯣꯝꯗ ꯉꯁꯤ ꯑꯗꯨꯒ ꯍꯜꯂꯛꯑꯦ ꯑꯃꯨꯛꯀ ꯋ ꯀꯩꯀꯩ ꯋꯥꯔꯤꯅꯣ ꯁꯥꯟꯅꯔꯦ ꯑꯃꯨꯛꯀ ꯌꯨꯝꯗ ꯂꯥꯛꯑꯦ ꯇꯨꯝ ꯇꯨꯝꯃꯦ ꯑꯃꯨꯛꯀ ꯍꯧꯒꯠꯂꯦ ꯑꯃꯨꯛꯀ ꯋꯥꯀꯤꯡ ꯈꯔ ꯆꯠꯂꯦ
ꯑꯃꯨꯛꯀ ꯇꯨꯝꯗꯣꯏꯅꯦꯕ
ꯑ ꯋꯥꯀꯤꯡ ꯈꯔ ꯆꯠꯂꯦ ꯑꯃꯨꯛꯀ
ꯌꯥꯝ ꯐꯩꯌꯦ ꯅꯣꯏꯗꯤ ꯋꯥꯛꯀꯤꯡꯁꯨ ꯆꯠꯂꯦ ꯆꯥꯛꯁꯨ ꯆꯥꯏꯌꯦ ꯇꯨꯝꯁꯨ ꯇꯨꯝꯃꯦ ꯍꯤꯞꯁꯨ ꯍꯤꯞꯄꯦ ꯂꯦꯞꯁꯨ ꯂꯦꯞꯄꯦ
ꯉꯁꯤ ꯅꯪ ꯀꯥꯏ ꯆꯀꯦ
ꯑꯁ ꯑꯩ ꯉꯁꯤ ꯃꯊꯛꯇ ꯀꯥꯔꯨꯔꯦ
ꯑꯣ ꯀꯩꯗꯧꯔꯨꯕ
ꯊꯕꯛ ꯑꯃꯒꯤꯅꯦꯗ
ꯑꯣ ꯊꯕꯛ ꯌꯥꯝ ꯆꯤꯟ ꯃꯥꯜꯂꯦꯀꯣ ꯃꯤꯗꯤ ꯏꯁ
ꯈꯣꯏꯗꯤ ꯎꯄꯥꯏ ꯂꯩꯇꯦ ꯃꯧ ꯑꯣꯏꯔꯕꯅꯤꯅ ꯅꯣꯏꯗꯤ ꯂꯩꯁꯥꯕꯤꯅꯤꯅ ꯅꯨꯡꯉꯥꯏꯕꯗꯨ
ꯂꯩꯁꯥꯕꯤ ꯈꯣꯏꯁꯨ ꯋꯥꯏꯌꯦꯗ
ꯑꯁ ꯅꯪ ꯅꯪꯒ ꯄꯥꯎ ꯐꯥꯎꯅꯗꯕ ꯀꯨꯏꯔꯦꯍꯦ ꯅꯍꯥꯟꯗꯣ ꯑꯩ ꯅꯪꯕꯨ ꯀꯣꯜ ꯇꯧꯔꯛ ꯄꯦꯔꯥ ꯈꯜꯂꯒ ꯑꯁ ꯅꯪꯗꯣ ꯕꯤ ꯇꯨꯝꯅꯤꯡꯈ꯭ꯔꯦ ꯍꯥꯏꯕꯒꯤ ꯀꯔꯤꯔꯥ ꯑ ꯇꯨꯝ ꯁꯪꯗ꯭ꯔꯒ ꯑꯗꯨꯝ ꯅꯦꯠꯋꯛ ꯋꯔꯥ ꯑꯗꯨꯝ ꯄꯥꯎ ꯐꯥꯎꯅꯕ ꯉꯝꯗ꯭ꯔꯦ
ꯑꯩ ꯉꯟ ꯉꯟꯅ ꯇꯨꯝꯕꯒꯤ ꯋꯥ ꯑꯩꯗꯣ ꯑꯗꯨ ꯑꯣꯏꯕꯒꯤ ꯃꯥꯟꯕꯁꯨ ꯉꯔꯥꯡ ꯑꯥ ꯃꯦꯁꯦꯖ ꯊꯥꯔꯛꯑꯦ ꯑꯩꯅ ꯑꯩ ꯑꯣꯟꯂꯥꯏꯟ ꯂꯩꯕ ꯃꯥꯜꯂꯦ ꯃꯥ ꯑꯩꯗꯣ ꯑꯗꯨꯒ ꯑꯁ ꯅꯪ ꯁꯦꯡ ꯉꯟ ꯉꯟ ꯇꯨꯝ ꯆꯠꯅꯤꯀꯣ ꯍꯥꯏꯕ ꯍꯣꯏ ꯑꯩꯗꯤ ꯄꯨꯡ ꯇꯔꯥ ꯇꯥꯗ꯭ꯔꯤꯉꯩꯗꯗꯤꯟ ꯉꯟꯅ ꯇꯨꯝꯕꯅꯦ ꯑꯁ ꯅꯪꯗꯤ ꯌꯥꯝ ꯉꯟꯅ ꯇꯨꯝꯃꯤꯀꯣ
ꯑꯁ ꯉꯥꯟꯅ ꯇꯨꯝꯕꯗꯣ ꯐꯕꯅꯤꯅ ꯉꯟꯅ ꯇꯨꯝꯗ꯭ꯔꯗꯤ ꯑꯩ ꯁꯤ ꯌꯥꯝ ꯋꯥꯏ
ꯑꯝ ꯎꯝ ꯄꯨꯡꯗꯣ ꯑꯗꯨ ꯃꯇꯝꯗ ꯇꯨꯝꯍꯧꯗ꯭ꯔꯗꯤꯀꯣ ꯑꯃꯨꯛꯀ ꯇꯨꯝꯅꯤꯡꯗ꯭ꯔꯕ ꯑꯗꯨꯝ ꯅꯣꯡꯉꯥꯟꯗ꯭ꯔꯤꯐꯥꯎ
ꯑꯗꯨ ꯑꯣꯏꯕ ꯇꯨꯝꯅꯤꯡꯕ ꯃꯇꯝꯗ ꯍꯦꯛ ꯐꯣꯟꯗ ꯄꯨꯔ ꯕꯇꯟ ꯑꯣꯐ ꯇꯧꯔꯦ ꯑꯗꯨꯝ ꯇꯨꯝꯃꯅꯤ ꯑꯩꯗꯤ
ꯑꯗꯨ ꯅ ꯐꯌꯦ ꯏꯁꯥꯒꯤꯗꯤ
ꯎꯝ ꯑꯁ ꯇꯨꯝꯕ ꯄꯦꯟꯗ꯭ꯔꯗꯤ ꯑꯁ ꯑꯝ ꯍꯧꯒꯠꯄ ꯀꯥꯟꯗ ꯌꯥꯝ ꯋꯥꯏꯑꯦꯕ ꯅꯨꯃꯤꯠ ꯆꯨꯞꯄ ꯋꯥꯏꯕ
ꯎꯝ ꯑꯦ ꯀꯩꯅꯣ ꯑꯩꯁꯨ ꯊꯦꯡꯅ ꯇꯨꯝꯃꯗꯤꯀꯣ ꯍꯧꯒꯠꯄ ꯉꯝꯗꯦ ꯋꯥꯏꯑꯦ ꯑꯗꯨꯒꯤ ꯑꯩꯁꯨ ꯉꯟꯅ ꯇꯨꯝꯕꯅꯦ ꯅꯍꯥꯟꯗꯤ
ꯑꯣ
ꯑꯗꯨ ꯉꯔꯥꯡꯒꯤ ꯉꯟꯅ ꯇꯨꯝꯗ꯭ꯔꯦ ꯑꯗꯨꯨꯝ ꯐꯣꯟ ꯌꯦꯡꯒ ꯄꯨꯡ ꯇꯔꯥ ꯄꯨꯡ ꯇꯔꯥꯗ ꯇꯨꯝꯕ ꯃꯥꯜꯂꯦ ꯉꯔꯡꯗꯣ
ꯑꯣ
ꯄꯨꯡ ꯀꯌꯥꯗ ꯍꯧꯒꯠꯄ꯭ꯔꯣ ꯅꯪꯗꯤ ꯑꯃꯨꯛꯀꯥ
ꯎꯝ ꯅꯣꯡ ꯅꯣꯡ ꯇꯥꯔꯗꯤ ꯊꯦꯡꯅ ꯍꯧꯒꯠꯂꯦ ꯑꯃꯨꯛꯀ
ꯑꯣ
ꯄꯨꯡ ꯇꯔꯨꯛ ꯃꯈꯥꯏ ꯄꯨꯡ ꯇꯔꯨꯛ ꯃꯈꯥꯏ ꯄꯨꯡ ꯇꯔꯨꯛ ꯑꯗꯨꯋꯥꯏꯗ ꯍꯧꯒꯠꯄꯁꯨ ꯌꯥꯎ ꯇꯨꯝꯕ ꯅꯨꯡꯉꯥꯏꯔꯗꯤ ꯑꯗꯨꯝ ꯍꯧꯒꯠꯄ ꯊꯦꯡꯉꯤꯗ
ꯑꯁ ꯄꯨꯡ ꯇꯔꯨꯛ ꯃꯈꯥꯏꯗꯤ ꯉꯜꯂꯦꯗ ꯂꯩꯁꯥꯕꯤꯁꯤꯡꯉꯤꯅꯦ ꯏꯃꯥꯟꯅꯕꯤ ꯑꯃꯗꯤ ꯌꯥꯝ ꯊꯦꯡꯕꯅꯤꯅ ꯅꯪꯗꯤ ꯌꯥꯝ ꯐꯕ ꯃꯥꯜꯂꯦ ꯑꯗꯨꯗꯤ ꯊꯕꯛ ꯐꯕꯒꯤꯅꯦ ꯑꯗꯨꯗꯤ
ꯅꯠꯇꯦ ꯍꯦꯛ ꯑꯥ ꯃꯦꯀꯞ ꯍꯦꯛ ꯊꯣꯛ ꯊꯣꯛꯈ꯭ꯔꯗꯤꯀꯣ ꯑꯗꯨꯝ
ꯎꯝ
ꯊꯕꯛ ꯂꯩꯇꯦꯗꯅ
ꯊꯕꯛ ꯂꯩꯇ꯭ꯔꯁꯨ ꯅꯪꯗꯤ ꯈꯔ ꯕꯗꯤꯗꯣ ꯑꯦꯛꯇꯤꯞ ꯈꯔ ꯑꯣꯏꯕꯒꯤꯀꯣ ꯑꯁ ꯁꯧꯒꯟꯅꯤꯡꯕꯗꯨ ꯊꯕꯛ ꯁꯨꯅꯤꯡꯕꯗꯨ ꯊ ꯁꯨꯅꯤꯡꯕꯗꯨ
ꯁꯨꯗꯦ ꯁꯨꯗꯦ ꯆꯞ ꯃꯥꯟꯅꯩ ꯑꯩꯈꯣꯏ
ꯍꯥꯏ ꯃꯥꯟꯅꯕ ꯉꯝꯗ꯭ꯔꯦ ꯑꯩꯗꯤ ꯅꯣꯏꯗꯤ ꯌꯥꯝ ꯍꯩꯔꯦ ꯅꯣꯏꯗꯤ ꯌꯥꯝ ꯈꯔ ꯑꯦꯛꯇꯤꯚ ꯑꯣꯏꯔꯦ
ꯍꯩ ꯍꯩꯇꯦ ꯍꯩꯇꯦ
ꯎꯝ
ꯍꯧꯖꯤꯛꯇꯤ ꯅꯊꯟꯗ ꯂꯩꯔꯣ ꯀꯅꯥ ꯀꯅꯥ ꯂꯩꯒꯦ